ꯍꯜꯂꯣ ꯀꯩꯗ ꯀꯩꯗꯧꯕꯤꯒꯦ
ꯑ ꯑꯩꯁꯦ ꯂꯥꯏꯔꯤꯛꯀꯤꯅꯤꯅ ꯂꯥꯏꯔꯤꯛ ꯑꯗꯨ ꯇꯧꯔ ꯂꯩꯔꯦ ꯍꯥꯏꯇꯥꯔꯦꯅꯦ
ꯑꯣ ꯑꯗꯨꯗꯤ ꯑꯩꯒ ꯃꯥꯟꯅꯔꯦꯅꯦ ꯑꯗꯨꯗꯤ
ꯑꯣ ꯁꯣꯨꯝꯁꯨ ꯂꯥꯏꯔꯤꯛꯀꯤ ꯑꯣꯏꯗꯣꯏꯔꯥ
ꯃꯥꯅꯦ ꯃꯥꯅꯦ ꯂꯥꯏꯔꯤꯛꯀꯤ ꯃꯤꯅꯦ ꯑꯗꯨꯗꯨꯅ ꯑꯩꯁꯨ ꯂꯥꯏꯔꯤꯛ ꯀꯟꯅ ꯇꯧꯔꯤ ꯍꯥꯏ
ꯑꯣ ꯑꯣ ꯑꯣ ꯂ ꯁꯤꯗ ꯏꯕ ꯅꯠꯇ꯭ꯔꯒ ꯄꯥꯕ ꯑꯅꯤꯒꯨꯝꯕꯗ ꯏꯕꯗꯤ ꯃꯥꯜꯂꯤꯀꯣ
ꯑ ꯏꯕꯅꯦ ꯏꯕꯅꯦ ꯏꯕ ꯅꯠꯇ꯭ꯔ ꯏꯕꯁꯤꯒꯤ ꯃꯌꯥꯝ ꯂꯩꯕꯅꯤꯅꯅꯦ ꯊꯕꯛ ꯃꯌꯥꯝ ꯂꯩꯕꯅꯤꯅꯅꯦ ꯑꯩꯁꯦ ꯏꯕ ꯅꯠꯇꯅꯗꯤ ꯄꯥꯕꯁꯦ ꯍꯧꯕꯁꯦ ꯉꯝꯃꯦ
ꯃꯥꯅꯤ ꯃꯥꯅꯤ ꯃꯥꯅꯦ ꯏꯕ ꯂꯣꯏꯗꯅ ꯄꯥꯒꯗꯕ ꯅꯠꯇꯦ ꯠꯇꯦ ꯄꯥꯔꯨꯔꯒꯗꯤ ꯋꯥꯗꯣꯏꯔꯣꯏ
ꯋꯥꯗꯣꯏꯅꯦ ꯀꯩꯒꯨꯝꯕ ꯄꯥꯔꯦꯅ ꯈꯜꯂꯁꯦꯕ ꯑꯗꯨꯗꯨꯒ ꯏꯗ꯭ꯔꯒꯗꯤ ꯑꯩꯈꯣꯏꯁꯦ ꯊꯤꯁꯨ ꯆꯥ ꯆ ꯇꯣꯏꯅꯦ ꯃꯌꯥꯝꯁꯤꯅ ꯉꯥꯡꯕꯤꯕꯣ ꯆꯩꯕꯤꯕꯣ ꯇꯧꯗꯣꯏꯅꯦꯕ ꯑꯗꯩꯗꯤ ꯀꯩꯒꯨꯝꯕ ꯑꯩꯈꯣꯏꯅ ꯄꯥꯗ꯭ꯔꯤꯅ ꯑꯃꯨꯛ ꯈꯜꯂꯁꯦꯕ ꯑꯗꯨꯁꯨ ꯑꯩꯈꯣꯏꯗ ꯏꯁꯇ꯭ꯔꯒꯜ ꯑꯃ ꯑꯩꯈꯣꯏꯗꯤ ꯋꯥꯕ ꯑꯋꯥꯕ ꯆꯩꯊꯦꯡ ꯑꯃ ꯐꯪꯗꯣꯏꯅꯦꯕ ꯑꯗꯨꯅ ꯑꯩꯈꯣꯏ ꯁꯦ ꯑꯅꯤꯃꯛ ꯆꯠꯀꯦ ꯍꯥꯏꯔꯒꯗꯤ ꯉꯝꯗꯕ ꯑꯗꯨꯁꯨ ꯑꯃꯨꯛ ꯅꯠꯇ꯭ꯔꯥ ꯑꯗꯨꯒ ꯏꯕ ꯏꯕ ꯉ ꯑꯗꯨ ꯅꯠꯇ꯭ꯔꯒꯅ ꯄꯥꯕ ꯉꯥꯛꯇ ꯇꯧꯗ꯭ꯔꯒꯗꯤ ꯑꯩꯈꯣꯏꯁꯦ ꯌꯥꯗꯦꯕ ꯑꯅꯤꯃꯛ ꯆꯠꯄꯁꯤꯁꯨ ꯑꯩꯈꯣꯏꯁꯦ ꯉꯝꯗꯦ ꯃꯥꯅꯦ ꯃꯥꯅꯦ ꯑꯩꯈꯣꯏꯁꯦ ꯌꯥꯝꯅ ꯀꯣꯛꯁꯦ ꯌꯥꯝꯅ ꯋꯥꯡꯕ ꯀꯣꯛ ꯄꯛꯁ ꯌꯥꯝꯅ ꯂꯩꯕ ꯃꯤ ꯅꯠꯇꯕꯅꯤꯅ ꯍꯥꯏꯕꯗꯤ ꯄꯥꯔ ꯀꯥꯎ ꯄꯥꯔ ꯀꯥꯎ ꯍꯣꯏ ꯄꯥꯔ ꯀꯥꯎ ꯄꯥꯔ ꯀꯥꯎ ꯏꯔ ꯀꯥꯎ ꯇꯧꯕꯅꯤꯅꯅꯦ ꯑꯈꯣꯏꯁꯦ ꯌꯥꯗꯦꯕ ꯑꯗꯨꯗꯅꯤꯅꯦ ꯇꯧꯔꯤꯁꯦ ꯑꯗꯨꯅ ꯀꯨꯞꯄꯗꯅꯦ ꯍꯣꯏ ꯃꯥꯅꯦ ꯑꯗꯨꯅꯦ ꯃꯤꯒꯤꯗꯤ ꯃꯤꯒꯤꯗꯤ ꯑꯈꯣꯏꯒꯤ ꯃꯤꯠꯅ ꯇꯛ ꯀꯨꯞꯄꯗ ꯍꯩꯗ꯭ꯔꯒꯁꯨ ꯑꯈꯣꯏꯒꯤ ꯈꯔꯇ ꯑꯣꯏꯔꯁꯨ ꯈꯪꯉꯦꯕ ꯈꯪꯕ ꯌꯥꯝꯅ ꯈꯪꯖꯤꯟꯕꯁꯦ ꯊꯨꯏꯌꯦꯕ ꯑꯗꯣ ꯑꯈꯣꯏꯁꯤꯅ ꯑꯈꯣꯏꯁꯤꯅ ꯑꯈꯣꯏꯒꯤ ꯈꯪꯖꯟꯕꯁꯨ ꯊꯨꯗꯒꯨꯝ ꯇꯧ ꯄꯥꯁꯨ ꯄꯥꯅꯤꯡꯗꯒꯨꯝ ꯇꯧ ꯑꯗꯩꯗꯤ ꯍꯩꯁꯨ ꯍꯩꯇꯒꯨꯝ ꯇꯧ ꯌꯥꯟꯖꯟꯅꯕꯣꯏ ꯀꯩꯕꯣꯏ ꯇꯧꯋꯦꯕ ꯑꯗꯨꯅ ꯑꯗꯨꯒꯨꯝꯕ ꯍꯣꯏ ꯃꯥꯅꯦ ꯃꯥꯅꯦ ꯑꯗꯨꯒꯨꯝꯕ ꯄꯨꯟꯁꯤꯁꯦ ꯑꯗꯨꯗꯤ ꯌꯥꯗꯦꯕ ꯑꯗꯨꯒꯨꯝꯕ ꯄꯨꯟꯁꯤꯗ ꯍꯤꯡꯒꯦ ꯍꯥꯏꯔꯒꯗꯤ ꯑꯈꯣꯏ ꯂꯥꯏꯔꯤꯛ ꯇꯝ ꯇꯣꯛꯄ ꯇꯥꯕꯅꯤ ꯇ꯭ꯔꯥ
ꯍꯣꯏ ꯑꯗꯨꯕꯨ ꯆꯪꯉꯤꯕ ꯄꯩꯁꯥ ꯃꯌꯥꯝꯁꯤꯒ ꯍꯥꯏꯔꯨꯔꯒꯗꯤ ꯑꯃꯨꯛꯁꯨ
ꯍꯥꯏꯔꯨꯒꯗꯤ ꯑꯃꯨꯛ ꯇꯣꯛꯄꯁꯦ ꯑꯃꯨꯛ ꯌꯥꯗ꯭ꯔꯤꯕ ꯃꯥꯅꯦ ꯃꯥꯥꯏ ꯈꯥꯡꯉꯕꯅꯦ ꯀꯩꯒꯨꯝꯕ ꯈꯥꯡꯗ ꯇꯥꯔꯒꯗꯤ ꯑꯃꯨꯛ ꯁꯨ ꯌꯥꯔꯣꯏꯗꯧꯔꯤꯕ ꯄꯣꯠꯁꯦ ꯍꯥꯏꯗꯤ ꯐꯠ ꯂꯥꯎ ꯇꯧꯊꯣꯛꯄꯁꯨ ꯑꯃꯨꯛ ꯌꯥꯗ꯭ꯔꯤꯕ
ꯌꯥꯄꯣꯟꯇꯦ ꯌꯥꯄꯣꯟꯇꯦ
ꯑꯗꯨꯅ ꯌꯥꯄꯣꯟꯇꯦ ꯑꯗꯨꯅ ꯄꯩꯁꯥ ꯃꯌꯥꯝꯁꯦ ꯄꯩꯁꯥ ꯃꯌꯥꯝꯁꯤꯕꯨ ꯑꯃꯨꯛ ꯍꯟꯖꯟꯅꯕꯒꯤ ꯗꯃꯛꯇ ꯑꯈꯣꯏꯁꯦ ꯂꯥꯏꯔꯤꯛꯁꯦ ꯄꯥꯗꯕ ꯌꯥꯗꯕꯅꯤ ꯍꯣꯠꯅꯗꯕ ꯌꯥꯗꯕꯅꯦꯕ ꯃꯥꯅꯦ ꯃꯥꯅꯦ ꯍꯣꯏ ꯑꯗꯣ ꯄꯥꯗ꯭ꯔꯒꯗꯤ ꯑꯃꯨꯛꯁꯨ ꯑ ꯀꯩꯅꯣ ꯑꯁꯣꯏꯕ ꯂꯥꯛꯇꯣꯏꯅꯦꯕ ꯑꯈꯣꯏꯗ ꯍꯥꯏꯕꯗꯤ ꯎꯝ ꯀꯩ ꯍꯥꯏꯅꯤ ꯏ ꯑꯈꯣꯏꯒꯤ ꯏꯃꯥ ꯏꯄꯥꯒꯤ ꯑꯋꯥꯃꯟ ꯑꯋꯥꯕ ꯃꯌꯥꯝꯁꯦ ꯎꯔꯒ ꯑꯗꯨꯒꯀꯣ ꯑꯈꯣꯏꯁꯦ ꯌꯥꯔꯣꯏꯗꯣꯏꯅꯦꯕ ꯑꯃꯨꯛ ꯄꯥꯗ꯭ꯔꯒꯁꯨ ꯑꯃꯨꯛ ꯑꯣ ꯑꯗꯣ ꯍꯨꯖꯤꯛ ꯍꯨꯖꯤꯛ ꯍꯨꯖꯤꯛꯁꯤꯕꯨ ꯍꯨꯖꯤꯛ ꯀꯥꯟꯁꯤꯕꯨ ꯀꯃꯥꯏ ꯀꯃꯥꯏ ꯂꯦꯟꯕꯤꯔꯤ
ꯑꯩꯁꯦ ꯌꯥꯝꯅ ꯅꯨꯡꯉꯥꯏꯅ ꯂꯩꯕꯒ ꯃꯥꯟꯕ꯭ꯔꯣꯕ ꯅꯣꯏꯒꯤ ꯃꯤꯠ ꯇꯗꯤ
ꯑꯩꯅꯗꯤ ꯁꯨꯝ ꯅꯨꯡꯉꯥꯏꯕ꯭ꯔꯅ ꯈꯟꯕꯅꯦ ꯑꯗ ꯅꯨꯡꯉꯥꯏꯔꯝꯗꯧꯁꯨ ꯑꯃꯨꯛ ꯃꯥꯟꯗꯕ ꯍꯥꯏꯕꯗꯤ ꯀꯟꯗꯤꯁꯟꯁꯦ ꯂꯞꯀꯤ ꯀꯟꯗꯤꯁꯟꯗꯁꯨ ꯈꯔ ꯂꯩꯕ ꯃꯥꯜꯂꯦ ꯅꯨꯡꯁꯤꯕꯒꯤ ꯀꯟꯗꯤꯁꯟꯗꯀꯣ ꯍꯣꯏ ꯑꯃ ꯂꯩꯌꯦꯕ ꯂꯩꯕ ꯃꯥꯜꯂꯦꯕ ꯑꯩꯅ ꯁꯨꯝ ꯃꯥꯏꯊꯣꯡꯗꯨꯗ ꯌꯦꯡꯕꯗ ꯑꯗꯨ ꯈꯪꯉꯦꯕ ꯑꯗꯨꯝ ꯍꯣꯏ ꯍꯣꯏ ꯃꯛꯁꯤꯟꯕ ꯑꯗꯒꯤ ꯑꯈꯣꯏꯒꯤ ꯌꯥꯝꯅ ꯀꯩ ꯍꯥꯏꯅꯤ ꯌꯦꯡꯕꯗ ꯑꯈꯣꯏꯒꯤ ꯌꯥꯝꯅ ꯑꯥ ꯀꯩ ꯍꯥꯏꯗꯣꯏꯅꯣ ꯁꯛꯆꯨ ꯈꯔ ꯊꯣꯛꯇꯕꯒꯤ ꯇꯥꯏꯞꯇ ꯇꯧꯋꯦꯕ ꯍꯥꯏꯗꯤ ꯂꯞꯀꯤ ꯀꯟꯗꯤꯁꯟ ꯉꯁꯥꯏ ꯅꯨꯡꯁꯤꯕꯒꯤ ꯀꯟꯗꯤꯁꯟꯗ ꯂꯥꯛꯑꯗꯤ ꯑꯗꯨꯃꯥꯏ ꯂꯣꯏ ꯇꯧꯅꯩꯗꯅ ꯃꯤꯒꯤ ꯌꯣꯏꯕꯁꯤꯡꯁꯦ ꯑꯩꯁꯨ ꯉꯥꯏꯔꯦ ꯀꯩꯒꯨꯝꯕ ꯈꯔ ꯈꯠꯅ ꯆꯩꯅꯕ ꯊꯣꯛꯄ ꯃꯇꯝꯗ ꯑꯗꯨꯝ ꯑꯗꯨꯒꯤ ꯁꯛꯐꯝꯁꯦ ꯂꯩꯗꯣꯏꯅꯦꯕ ꯑꯗꯨꯅ ꯑꯩꯁꯨ ꯈꯪꯉꯦ ꯅꯪꯅ ꯑ ꯅꯪ ꯃꯥꯅꯦ ꯃꯥꯅꯦ ꯅꯪꯗꯣ ꯊꯃꯣꯏꯗ ꯐꯥꯎꯔꯤꯕ ꯅꯪꯒꯤ ꯀꯩ ꯍꯥꯏꯅꯤ ꯅꯪꯒꯤ ꯊꯃꯣꯏꯗ ꯐꯥꯎꯔꯛꯏꯕ ꯏꯍꯨꯜꯁꯦ ꯁꯤꯡꯗꯣ ꯑꯩ ꯂꯣꯏꯅꯃꯛ ꯈꯪꯉꯦꯕ ꯍꯥꯏꯗꯤ ꯅꯨꯡꯁꯤꯕ ꯍꯥꯏꯕꯁꯤꯁꯨ ꯊꯝꯗꯕ ꯌꯥꯗꯦ ꯗꯦ ꯊꯝꯗꯕ ꯌꯥꯗꯕꯒꯤ ꯍꯣꯏ ꯍꯣꯏ ꯍꯣꯏ ꯍꯣꯏ ꯏꯁꯣꯔꯅ ꯇꯝꯃꯛꯄꯅꯀꯣ ꯈꯜꯂꯒ ꯑꯗꯨꯒ ꯊꯝꯗꯕꯁꯨ ꯌꯥꯗꯦ ꯅꯠꯇ꯭ꯔ ꯅꯨꯡꯁꯤꯕꯁꯦ ꯅꯨꯡꯁꯤꯕꯁꯦ ꯊꯝꯗ꯭ꯔꯒꯗꯤ ꯑꯃꯨꯛ ꯑꯈꯣꯏꯁꯦ
ꯌꯥꯄꯣꯟꯇꯦ ꯌꯥꯄꯣꯟꯇꯦ ꯑꯉꯥꯎ ꯑꯐꯩꯅꯦ ꯏꯕꯦꯝꯃ ꯍꯣꯏ ꯃꯇꯝꯁꯤꯗ ꯂꯩꯔꯤꯕ ꯔꯨꯝꯁꯤꯒꯤ ꯀꯟꯗꯤꯁꯟꯁꯤ ꯌꯦꯡꯗꯗꯤ ꯌꯥꯗꯦ
ꯃꯥꯅꯦ ꯃꯥꯅꯦ ꯏꯁ ꯔꯨꯝꯒꯤꯁꯤꯒꯤ ꯀꯟꯗꯤꯁꯟ ꯍꯥꯏꯗꯤ ꯀꯥꯁꯤꯒꯤ ꯀꯟꯗꯤꯁꯟꯁꯤꯁꯨꯅꯦ ꯌꯦꯡ ꯍꯥꯏ ꯅꯨꯡ ꯃꯔ ꯑ ꯀꯩꯒꯨꯝꯕ ꯐꯠꯇ꯭ꯔꯦ ꯍꯥꯏꯇꯥꯔꯦ ꯎꯝ ꯀꯩꯒꯨꯝꯕ ꯑꯩꯈꯣꯏꯅꯒ ꯗꯤꯁꯇꯦꯟꯁꯁꯦ ꯑꯩꯈꯣꯏ ꯈꯔ ꯂꯥꯞꯅꯅꯒ ꯅꯨꯡꯁꯤꯕꯒꯤ ꯇꯥꯝꯗꯒꯤ ꯈꯔ ꯂꯥꯞꯅꯅ ꯂꯩꯔꯤꯕꯔꯕ ꯃꯇꯥꯡꯁꯤꯗꯒ ꯑꯣꯏꯔꯦꯁꯦ ꯃꯣꯏꯅ ꯌꯥꯝꯅ ꯍꯦꯟꯒꯠꯂꯛꯀꯗꯣꯏꯁꯦ ꯅꯨꯡꯁꯤꯕꯒꯤ ꯃꯔꯝꯗ ꯍꯒꯠ ꯍꯦꯟꯒꯠꯂꯛꯀꯗꯣꯏꯁꯦ ꯑꯗꯨꯗꯨꯅ ꯑꯩꯈꯣꯏꯁꯦ ꯆꯦꯛꯁꯤꯟ ꯈꯣꯏꯁꯤꯟꯅ ꯆꯠꯇꯕ ꯌꯥꯗꯕꯅꯤ ꯈꯣꯡꯊꯥꯡꯁꯦ ꯌꯥꯝꯅ ꯂꯨꯔꯦꯕ ꯍꯧꯖꯤꯛ ꯃꯇꯝꯁꯦ ꯈꯪꯕ꯭ꯔꯥ ꯃꯤꯑꯣꯏꯕꯒꯤ ꯈꯣꯡꯊꯥꯡꯁꯦ
ꯃꯥꯅꯦ ꯑꯩꯗꯤ ꯑꯩꯅ ꯑꯣꯏꯔꯤꯕ ꯈꯣꯡꯊꯥꯡꯁꯦ ꯑꯝꯇ ꯈꯜꯂꯨ ꯍꯥꯏꯕ ꯑꯗꯨ ꯄꯨꯔꯥ
ꯃꯥꯅꯦ ꯃꯥꯅꯦ ꯈꯪꯉꯤ ꯈꯪꯉꯤ ꯈꯪꯉꯤ ꯌꯥꯝ ꯊꯤꯅ ꯈꯪꯉꯦ ꯅꯪꯒꯤ ꯃꯤꯍꯨꯜ ꯅꯪꯒꯤ ꯍꯣꯜꯂꯤꯕ ꯁꯣꯔ ꯅꯪꯒꯤ ꯊꯃꯣꯏꯗ ꯐꯥꯎꯏꯕ ꯏꯍꯨꯜ ꯄꯨꯝꯅꯃꯛꯇꯣ ꯑꯩ ꯈꯪꯕ ꯉꯝꯃꯦꯕ ꯎꯕ ꯉꯝꯃꯦꯕ ꯍꯧꯖꯤꯛ ꯋꯥ ꯈꯛꯇꯪ ꯈꯤꯇꯪ ꯈꯛ ꯉꯥꯡꯉꯛꯄꯗ ꯀꯥꯟꯗꯁꯨ ꯎꯕ ꯉꯝꯃꯦꯕ ꯅꯪꯒꯤ ꯊꯃꯣꯏꯗ ꯐꯥꯎꯔꯤꯕ ꯏꯍꯨꯜꯗꯣ ꯑꯗꯣ ꯅꯨꯡꯁꯤꯕꯁꯦ ꯊꯝꯗꯕꯁꯨ ꯌꯥꯗꯦ ꯑꯃꯨꯛꯁꯨ ꯊꯥꯗꯦꯕ ꯍꯧꯖꯤꯛ ꯑꯩꯈꯣꯏ ꯏꯔꯨꯖꯄ ꯀꯗꯕ ꯃꯇꯝꯁꯤꯗꯁꯨ ꯑꯩꯈꯣꯏ ꯏꯁꯤꯡꯁꯨ ꯂꯥꯛꯇꯦ ꯅꯠꯇ꯭ꯔꯥ ꯏꯔꯨꯖꯕ ꯑ ꯍꯧꯖꯤꯛꯁꯨ ꯂꯨꯗ꯭ꯔꯦ ꯅꯠꯇ꯭ꯔꯥ ꯂꯥꯛꯇ꯭ꯔꯕꯅꯤꯅ ꯃꯥꯅꯦ ꯅꯨꯡꯗꯥꯡꯗꯅꯦ ꯏꯪ ꯏꯪ ꯂꯥꯎꯔꯒ ꯑꯩꯈꯣꯏ ꯇꯨꯝꯒꯦꯅ ꯈꯟꯖꯕ ꯂꯥꯛꯈ꯭ꯔꯕꯣ ꯍꯥꯏꯁꯤꯕꯣ
ꯆꯈ꯭ꯔꯦ ꯑꯗꯨ ꯑꯣꯏꯕ ꯇꯥꯔꯒꯁꯨ ꯑꯃꯨꯛ ꯅꯩꯗꯣꯏꯅꯦꯕ ꯏꯁꯤꯡꯁꯦ
ꯃꯥꯅꯦ ꯃꯥꯅꯦ ꯑꯗꯨꯗ ꯑꯃꯨꯛ ꯂꯨꯁꯟ ꯇꯥꯔꯒꯗꯤ ꯀꯠꯆꯨ ꯀꯨꯝꯃꯦꯟ ꯁꯤꯦ ꯑꯃꯨꯛ ꯊꯣꯛꯑꯣꯏꯗꯣꯏꯅꯦꯕ ꯑꯃꯨꯛ ꯊꯣꯛꯇ꯭ꯔꯤꯉꯩ ꯃꯇꯝ ꯃꯊꯛꯁꯤꯗ ꯑꯃꯨꯛ ꯊꯣꯛꯑꯣꯏꯗꯣꯏꯅꯦꯕ ꯄꯣꯠꯁꯦ ꯑꯗꯨ ꯌꯦꯡꯉꯨꯅꯦ ꯅꯥꯇꯩ ꯆꯥꯗꯕ ꯑꯗꯒꯤ ꯐꯖꯗꯕ ꯌꯥꯝꯅ ꯌꯥꯝ ꯅꯨꯡꯉꯥꯏꯇꯕ ꯑꯃ ꯄꯣꯛꯑꯦꯕ ꯑꯗꯨꯁ ꯁꯤ ꯅꯨꯡꯁꯤꯕꯒꯤ ꯋꯥꯔꯤ ꯍꯥꯏꯔꯒ ꯑꯃꯨꯛ ꯀꯩꯅꯣꯝꯃ ꯅꯤꯡꯁꯤꯡꯉꯦ ꯑꯩꯈꯣꯏꯒꯤ ꯊꯥꯏꯅꯒꯤ ꯅꯨꯡꯁꯤꯕꯒꯤ ꯊꯥꯏꯅ ꯅꯨꯡꯁꯤꯕ ꯂꯩꯈꯤꯕꯒꯤ ꯃꯔꯝꯗ ꯈꯔ ꯇꯥꯟꯅꯁꯤꯔꯛ ꯍꯥꯏꯗꯤ ꯁꯨꯝ ꯍꯥꯏꯅꯖꯔꯕ ꯀꯩ ꯀꯥꯏꯕ ꯂꯩꯒꯦ ꯊꯥꯏꯅꯒꯤ ꯅꯨꯡꯁꯤꯕꯒꯤ ꯃꯔꯝꯗ ꯑꯩꯈꯣꯏ ꯁꯨꯝ ꯈꯪꯇꯣꯛꯅꯕꯗꯤ ꯀꯩꯁꯨ ꯀꯥꯏꯗꯦꯗꯅ ꯍꯥꯏꯗꯤ ꯃꯔꯨꯞ ꯑꯃ ꯑꯣꯏꯅ ꯑꯗꯒꯤ ꯇꯤꯟꯅꯕ ꯃꯔꯨꯞ ꯑꯃ ꯑꯣꯏꯅ ꯈꯪꯗꯣꯛꯅꯕꯁꯦ ꯀꯩꯁꯨ
ꯃꯥꯅꯦ ꯑꯩꯉꯣꯟꯗ ꯀꯩ ꯍꯥꯏꯅꯤ ꯃꯣꯇꯤꯚꯦꯁꯟ ꯄꯤꯕꯣꯏ ꯀꯩꯕꯣꯏ
ꯃꯥꯅꯦ ꯃꯥꯅꯦ ꯃꯥꯅꯦ ꯑꯗꯨꯕꯨ ꯑꯩꯅ ꯃꯣꯇꯤꯚꯦꯁꯟ ꯄꯤꯗꯣꯏꯁꯦ ꯑꯩꯅ ꯉꯁꯤ ꯅꯨꯡꯁꯤꯕꯒꯤ ꯊꯥꯏꯅꯒꯤ ꯃꯔꯝ ꯂꯥꯛꯇꯣꯏꯁꯦ ꯑꯩꯅ ꯀꯩꯒꯤꯅꯣ ꯍꯥꯏꯕ ꯃꯇꯝꯗ ꯅꯪꯅ ꯍꯧꯖꯤꯛ ꯂꯩꯔꯤꯕ ꯀꯟꯗꯤꯁꯟꯁꯦ ꯁꯤꯁꯤꯗꯤ ꯀꯩꯁꯨ ꯍꯣꯏ ꯅꯪꯅꯕꯨꯗꯤ ꯌꯥꯝꯅ ꯋꯥꯕ ꯑꯃ ꯑꯣꯏꯔꯝꯒꯅꯤ ꯑꯗꯨꯕꯨ ꯋꯥꯗꯅꯕ ꯑꯩꯈꯣꯏꯒꯤ ꯎꯁꯟꯅꯗꯕ ꯌꯦꯡꯁꯤꯟꯅꯗꯕ ꯑꯃ ꯗꯔꯀꯥꯔ ꯑꯣꯏꯔꯦꯕ ꯍꯧꯖꯤꯛ ꯃꯇꯝꯁꯤ ꯍꯧꯖꯤꯛ ꯃꯇꯝꯒꯤ ꯅꯨꯄꯥ ꯁꯤꯗ ꯑꯆꯧꯕ ꯄꯔꯥ ꯑꯃ ꯍꯥꯏꯕꯗꯤ ꯇꯝꯕꯤꯗꯕ ꯌꯥꯗ꯭ꯔꯕꯅꯦꯕ ꯅꯨꯄꯥꯗꯨꯅ ꯅꯪꯒꯤ
ꯈꯪꯕꯒꯤ ꯑꯃ ꯀꯩꯁꯨꯝꯇ ꯇꯧꯔꯣꯏꯗ ꯍꯥꯏꯕꯒꯤ ꯄꯣꯠꯇꯁꯨ ꯂꯩꯅꯕꯩꯅꯦꯕ ꯄꯣꯠꯁꯦ
ꯑꯗꯨꯒ ꯀꯩꯒꯨꯝ ꯍꯝꯕ ꯅꯪꯅ ꯅꯝꯒꯤ ꯅꯨꯗꯨꯄꯥꯗꯣ ꯌꯥꯝ ꯅꯨꯡꯉꯥꯏꯅ ꯍꯤꯡꯈꯤ ꯇꯥꯔꯒꯗꯤ ꯅꯪꯁꯨ ꯑꯩꯁꯨ ꯅꯨꯡꯉꯥꯏ ꯍꯥꯏꯕꯗꯨ ꯎꯠꯀꯗꯕꯅꯦꯕ ꯃꯁꯤꯗꯩꯗ ꯑꯩꯁꯨ ꯉꯝꯃꯤ ꯅꯪ ꯌꯥꯎꯗ꯭ꯔꯁꯨ ꯉꯝꯃꯤ ꯀꯥꯏꯅ ꯅꯨꯄꯥ ꯌꯥꯎꯗ꯭ꯔꯁꯨ ꯍꯤꯡꯕ ꯉꯝꯃꯤ ꯀꯥꯏꯅꯀꯣ ꯑꯩꯈꯣꯏ ꯎꯠꯀꯗꯕꯅꯦ ꯑꯗꯨꯃꯥꯏꯅ ꯎꯠꯄ ꯑꯃ ꯗꯔꯀꯥꯔ ꯑꯣꯏꯀꯣ ꯑꯩꯁꯨ ꯊꯥꯏꯅ ꯑꯗꯨꯃꯥꯏꯅ ꯈꯔ ꯎꯠꯈ꯭ꯔꯦ ꯍꯥꯏꯕꯗꯤ ꯌꯥꯝꯅ ꯏꯒꯅꯣꯔ ꯄꯤꯔꯛ ꯇꯥꯔꯒꯗꯤ ꯑꯩꯅꯁꯨ ꯍꯦꯟꯅ ꯏꯛꯅꯣꯔ ꯇꯧꯕ ꯉꯝꯃꯦ ꯍꯥꯏꯕꯒꯤ ꯆꯥꯡꯗ ꯂꯩꯊꯣꯔꯛꯑꯒ
ꯅꯪꯅ ꯁꯤ ꯌꯧꯔꯗꯤ ꯑꯩꯅ ꯁꯤ ꯍꯦꯟꯒꯠꯄ ꯉꯝꯃꯦ ꯍꯥꯏꯕꯗꯣ
ꯉꯝꯃꯦ ꯍꯥꯏꯕꯗꯣ ꯑꯗꯣ ꯃꯉꯣꯟꯗꯒꯤꯁꯨ ꯈꯔ ꯍꯦꯟꯒꯠꯅ ꯑꯩꯈꯣꯏ ꯆꯠꯈ꯭ꯔꯦꯕ ꯑꯩꯁꯨ ꯈꯪꯕ꯭ꯔꯥ ꯍꯥꯏꯕꯗꯤ ꯅꯪꯅ ꯑꯗꯨꯃꯥꯏꯅ ꯂꯩꯊꯣꯔꯛꯑꯕꯅꯤꯅ ꯑꯩꯁꯨ ꯂꯩꯊꯣꯛꯄ ꯉꯝꯃꯦꯅꯅꯦ ꯐꯠꯂꯥꯎ ꯂꯩꯊꯣꯛꯑꯒ ꯍꯦꯛꯇ ꯃꯥ ꯃꯥꯅꯠꯇꯕ ꯑꯃꯒ ꯍꯦꯛꯇ ꯅꯨꯡꯁꯤꯅꯕꯤꯒꯨꯝꯕꯗꯣ ꯑꯗꯨꯒꯨꯝꯕꯗꯣ ꯇꯧꯈ꯭ꯔꯦꯕ ꯑꯩꯁꯨ ꯈꯪꯕ꯭ꯔꯥ ꯅꯨꯡꯁꯤꯅ ꯍꯧꯕꯤꯗꯣ ꯑꯗꯨ ꯇꯧꯈ꯭ꯔꯦꯕ ꯈꯪꯕ꯭ꯔ ꯍꯣꯏ ꯖꯧ ꯂꯥꯎꯅꯖꯧ ꯂꯥꯎꯅ ꯇꯧꯗ꯭ꯔꯒ ꯗꯤ ꯊꯣꯛꯅ ꯍꯤꯡꯕ ꯉꯝꯃꯤꯅꯤꯉ ꯃꯥꯅꯤ ꯃꯥꯅꯤ ꯑꯨꯃꯥꯏꯅ ꯅꯠꯇ꯭ꯔꯒꯗꯤ ꯑꯩꯈꯣꯏ ꯀꯃꯥꯏꯅ ꯍꯤꯡꯒꯅꯤ ꯑꯁꯨꯃꯥꯏꯅ ꯅꯠꯇ꯭ꯔꯒꯗꯤ ꯑꯩꯈꯣꯏ ꯍꯤꯡꯕꯁꯨ ꯍꯤꯡꯕꯁꯨ ꯉꯝꯃꯣꯏ ꯅꯠꯇ꯭ꯔꯥ ꯑꯗꯨꯅ ꯑꯩꯈꯣꯏ ꯀꯃꯥꯏꯅ ꯍꯤꯡꯒꯅꯤ ꯍꯥꯏꯔ ꯀꯥꯟꯗ ꯁꯨꯃꯥꯏꯅ ꯇꯧꯔꯒ ꯑꯩꯈꯣꯏꯁꯦ ꯍꯣꯠꯅꯔꯒ ꯁꯨꯃꯥꯏꯅ ꯅꯨꯄꯥꯁꯤ ꯌꯥꯎꯗ꯭ꯔꯒꯁꯨ ꯑꯩꯈꯣꯏ ꯍꯤꯡꯉꯦ ꯍꯥꯏꯕꯁꯦ ꯇꯥꯛꯇꯕ ꯌꯥꯗꯕ ꯃꯇꯥꯡ ꯑꯣꯏꯔꯛꯑꯦꯕ ꯍꯧꯖꯤꯛ ꯃꯇꯝꯁꯦ ꯍꯧꯖꯤꯛ ꯃꯇꯝꯒꯤ ꯅꯨꯄꯥꯁꯤꯡꯁꯦ ꯍꯧꯖꯤꯛ ꯃꯇꯝꯒꯤ ꯅꯨꯄꯥꯁꯤꯡꯁꯤꯗꯤ ꯌꯥꯝꯅ ꯍꯦꯟꯖꯜꯂꯕꯅꯦ ꯌꯥꯝꯅ ꯌꯥꯝꯅ ꯀꯩ ꯍꯥꯏꯅꯤ ꯅꯨꯄꯤꯁꯦ ꯀꯩꯁꯨ ꯂꯩꯇꯅ ꯈꯟꯕꯤꯗꯣ
ꯃꯥꯅꯦ ꯃꯥꯅꯤ ꯃꯥꯅꯦ ꯑꯁ ꯃꯌꯥꯝ ꯂꯩ ꯀꯥꯏꯅ ꯍꯥꯏꯕꯤꯗ ꯀꯩꯒꯨꯝꯕ ꯀꯩꯒꯨꯝꯕ ꯏꯐ ꯀꯩꯒꯨꯝꯕ ꯍꯥꯏꯔꯛ ꯇꯥꯔꯕꯁꯨꯅꯦ ꯈꯪꯕ꯭ꯔꯥ ꯍꯟꯗꯛꯇꯤ ꯄꯨꯟꯅ ꯍꯦꯛꯇ ꯌꯦꯡꯍꯧꯔꯒ ꯑꯃ ꯂꯩꯗꯥꯏꯅꯦ ꯍ
ꯃꯥꯅꯤ ꯃꯥꯅꯤ ꯃꯥꯅꯤ ꯍꯣꯏ ꯍꯣꯏ ꯍꯣꯏ ꯍꯣꯏ ꯌꯦꯡ ꯑꯗꯨꯗꯤ ꯌꯥꯝꯕꯖꯥꯠ ꯅꯠꯇꯦ ꯑꯩꯈꯣꯏ ꯍꯦꯛ ꯅꯨꯡꯁꯤꯅ ꯁꯜꯂꯨꯔꯕ ꯑꯗꯒꯤ ꯌꯥꯝꯅ ꯂꯨꯞꯁꯜꯂꯨꯔꯕ ꯑꯩꯈꯣꯏ ꯂꯩꯊꯣꯛꯄꯒꯁꯦ ꯄꯥꯛ ꯉꯝꯒꯗꯕ ꯅꯠꯇꯦꯕ ꯈꯟꯕ꯭ꯔꯥ ꯍꯧꯖꯤꯛꯀꯤ ꯑꯩꯈꯣꯏꯒꯤ ꯐꯠꯇꯕ ꯅꯨꯄꯥꯈꯩꯁꯤꯅ ꯈꯔ ꯂꯩꯦꯕ ꯈꯪꯕ꯭ꯔꯥ ꯌꯥꯝꯅ ꯂꯩꯊꯣꯛꯄ ꯉꯝꯒꯟꯗꯕꯁꯦ ꯈꯪꯕ꯭ꯔꯥ ꯍꯥꯏꯗꯤ ꯌꯥꯝꯅ ꯉꯥꯎꯁꯟꯅ ꯦ ꯌꯥꯝꯅ ꯐꯠꯇ꯭ꯔꯦꯅ ꯈꯟꯕ ꯅꯨꯄꯥꯁꯤꯅ ꯈꯔ ꯍꯦꯟꯅ ꯅꯨꯡꯁꯤꯔꯨꯔꯒꯗꯤꯅꯦ ꯂꯥꯞꯊꯣꯛꯄꯁꯦ ꯉꯝ ꯟꯗꯦꯅ ꯍꯥꯏꯣ ꯃꯌꯥꯝ ꯁꯨꯝ ꯑꯍꯜ ꯂꯃꯟꯁꯤꯡꯅ ꯍꯥꯏꯅꯕ ꯃꯇꯝꯗ ꯑꯗꯨꯅ ꯇꯧꯕꯤꯔꯨꯁ ꯅꯠꯇ꯭ꯔꯥ ꯍꯣꯏ ꯄꯤꯕꯤꯌꯨ ꯑꯋꯥꯕ ꯃꯌꯥꯝꯁꯨꯦ ꯑꯗꯨꯅꯦ ꯂꯣꯏꯌꯦ ꯑꯩꯈꯣꯏꯒꯤ ꯄꯨꯛꯆꯦꯜ ꯁꯦꯡꯕ ꯃꯤꯒꯤꯗꯤ ꯄꯨꯛꯆꯦꯜ ꯁꯦꯡꯕ ꯑꯗꯨꯝ ꯁꯤꯟꯕꯤꯔꯗꯤ ꯑꯃꯨꯛ ꯐꯒꯗꯕ ꯏꯁꯣꯔ ꯁꯣꯔꯁꯤꯁꯨ ꯅꯠꯇ꯭ꯔꯥ ꯑꯗꯨꯁꯨ ꯁꯤꯟꯕꯤꯗ꯭ꯔꯦ ꯇꯧꯔꯤꯁꯦ ꯍꯣꯏ ꯑꯗꯨ ꯁꯦꯝꯕꯤꯔꯗꯤ ꯐꯒꯗꯕ ꯑꯗꯨꯁꯨ ꯁꯦꯝꯕꯤꯗ꯭ꯔꯦ ꯑꯗꯨ ꯁꯤꯟꯈꯤꯗ꯭ꯔꯦ ꯑꯗꯨꯒ ꯑꯩꯈꯣꯏꯁꯤꯕꯨ ꯑꯋꯥꯕ ꯄꯤꯔꯒ ꯂꯥꯏꯁꯤꯁꯨ ꯑꯩꯈꯣꯏꯁꯦ ꯑꯋꯥꯕ ꯄꯤꯔꯒ ꯃꯣꯏꯁ ꯁꯤꯁꯨ ꯅꯨꯡꯉꯥꯏꯖꯕ ꯃꯔꯦꯛ ꯃꯍꯥꯎ ꯊꯣꯛꯅ ꯍꯤꯡꯕꯒꯤ ꯑꯃ ꯂꯥꯛꯑꯦꯕ ꯂꯥꯏꯁꯤꯁꯨ ꯁꯁꯨ ꯈꯪꯕ ꯂꯥꯏꯁꯤꯁꯨ ꯑꯩꯈꯣꯏꯒꯤ ꯃꯤꯆꯪ ꯆꯪꯉꯛꯇꯕ ꯍꯥꯏꯇꯥꯔꯦ
ꯃꯥꯅꯦ ꯃꯥꯅꯦ ꯃꯥꯅꯦ ꯆꯐꯨ ꯎꯌꯥꯟ ꯈꯥꯕꯩ ꯆꯤꯒꯞ ꯍꯥꯏꯕꯗꯣ ꯑꯗꯨ
ꯍꯣꯏ ꯍꯣꯏ ꯍꯣꯏ ꯑꯗꯨ ꯇꯧꯍꯟꯕꯤꯌꯣ ꯍꯥꯏꯕ ꯑꯗꯨꯁꯨ ꯅꯠꯇꯦ ꯑꯗꯒꯤ ꯑꯩꯈꯣꯏꯒꯤ ꯃꯩ ꯃꯩ ꯑꯣꯏꯔꯒꯅ ꯍꯦꯛ ꯘꯤ ꯍꯦꯛ ꯍꯩꯖꯤꯟꯕꯒꯨꯝꯕ ꯑꯩꯈꯣꯏꯒꯤ ꯆꯥꯟꯅ ꯆꯥꯟꯅꯗꯕꯁꯤꯡꯁꯦ ꯑꯩꯈꯣꯏꯒꯤ ꯒꯤ ꯍꯩꯕ ꯀꯥꯏꯗꯣ ꯑꯗꯒꯤ ꯃꯩ ꯑꯣꯏꯔꯒꯅ ꯍꯦꯛ ꯀꯦꯔꯣ ꯁꯤꯅ ꯍꯦꯛ ꯍꯩꯖꯤꯟꯕꯒꯨꯝ ꯨꯝꯗꯤ ꯍꯣꯏ ꯍꯣꯏ ꯍꯣꯏ ꯍꯣꯏ ꯉꯅꯦ ꯇꯧ ꯃꯇꯝꯦ ꯍꯧꯦ ꯑ ꯃꯩ ꯑꯣꯏꯔꯒꯗꯤ ꯈꯔ ꯅꯦꯝꯊꯅꯕ ꯏꯁꯤꯡꯒꯨꯝꯕꯁꯦ ꯍꯥꯞꯆꯤꯜꯂꯒ ꯑꯩꯈꯣꯏ ꯏꯪꯊꯔꯒ ꯂꯩꯔꯒꯗꯤ ꯐꯒꯗꯕ ꯌꯥꯌꯦ ꯌꯥꯏꯌꯦ ꯃꯍꯤꯕꯨ ꯑꯣꯏꯔꯗꯤ ꯌꯥꯔꯦ ꯑꯗꯨꯅꯦ ꯑꯗꯨꯒ ꯀꯩꯒꯨꯝꯕ ꯀꯩꯒꯨꯝꯕ ꯃꯄꯪ ꯆꯦꯒꯨꯝꯕ ꯑꯣꯏꯔꯒꯅ ꯍꯦꯛ ꯃꯩ ꯆꯨꯁꯟꯕꯒꯨꯝꯕ ꯑꯗꯨꯒꯨꯝꯕꯗꯨꯗꯤ ꯅꯨꯡꯉꯥꯏ
ꯍꯣꯏ ꯑꯗꯨ ꯅꯨꯡꯉꯥꯏꯇꯦꯕ ꯑꯗꯨꯅꯦ ꯑꯗꯣ ꯁꯤꯟꯕꯗ ꯈꯔ ꯁꯣꯏꯔꯦꯕ ꯑꯗꯨꯗꯤ ꯆꯥꯟꯅꯗ꯭ꯔꯦꯕ
ꯍꯣꯏ ꯑꯩꯈꯣꯏ ꯂꯥꯃꯩꯁꯦ ꯌꯥꯝꯅ ꯍꯧꯅ ꯆꯥꯛ ꯈꯟꯕ ꯍꯥꯏꯇꯥꯔꯦꯅꯦ ꯑꯩꯈꯣꯏꯒꯤ ꯀꯦꯔꯣꯁꯤꯟꯁꯤꯅ ꯃꯔꯝ ꯑꯣꯏꯔꯒ
ꯃꯥꯅꯤ ꯃꯥꯅꯦ ꯃꯩꯇꯥꯟꯗꯒꯁꯨ ꯌꯧꯗꯥꯎꯅꯤꯗ ꯆꯥꯛꯂꯛꯏꯗꯅ
ꯆꯥꯛꯍꯜꯂꯛꯏꯗꯅ ꯑꯗꯨꯅꯦ ꯍꯥꯏꯁꯦ ꯀꯦꯔꯣꯁꯤꯟ ꯈꯛꯇꯪ ꯍꯥꯏꯖꯈ꯭ꯔꯗꯤ ꯃꯩꯕꯨ ꯌꯥꯎꯈ꯭ꯔꯗꯤ ꯑꯩꯈꯣꯏ ꯀꯦꯔꯣꯁꯤꯟ ꯆꯤꯟꯕꯁꯦ ꯌꯥꯗꯦ ꯍꯥꯏꯕꯁꯦ ꯏꯁꯣꯔꯁꯨ ꯈꯪꯗ꯭ꯔꯦꯕ ꯑꯗꯨꯒꯨꯝꯕ ꯉꯥꯛꯇ ꯁꯦꯝꯃꯛꯑꯦꯕ ꯍꯧꯖꯤꯛꯀꯤ ꯖꯨꯔꯥ ꯖꯨꯔꯥꯁꯤꯡꯁꯦ ꯑꯩꯈꯣꯏꯒꯤ ꯍꯤꯡꯉꯤꯕ ꯅꯨꯄꯤ ꯅꯨꯄꯥ ꯖꯨꯔꯥ ꯖꯨꯔꯥ ꯂꯥꯛ ꯏꯕꯁꯤꯡꯁꯦ ꯐꯖꯅ ꯌꯦꯡꯉꯒ ꯁꯦꯝꯗ꯭ꯔꯦꯕ ꯈꯪꯕ꯭ꯔꯥ ꯑꯩꯈꯣꯏꯒꯤ ꯏꯁꯣꯔꯁꯤꯁꯨ ꯏꯁꯣꯔꯒꯤꯁꯨ ꯑꯉꯛꯄ ꯑꯃ ꯂꯩ ꯇꯁꯦꯡꯅ ꯏꯁ ꯏꯁ ꯇꯁꯦꯡꯅ ꯇꯁꯦꯡꯅ ꯌꯥꯝ ꯊꯤꯅ ꯇꯁꯦꯡꯅ ꯇꯧꯍꯟꯖꯅꯤꯡꯗꯦ ꯀꯩꯒꯤꯅꯣꯗꯤ ꯍꯣꯏ ꯁ꯭ꯇꯦꯞ ꯌꯥꯝꯅ ꯃꯔꯣꯝꯗꯣꯝ ꯂꯦꯞꯆꯕ ꯉꯝꯈ꯭ꯔꯕ ꯃꯤ ꯈꯔꯒꯤꯗꯤ ꯍꯣꯏ ꯌꯥꯝꯅ ꯐꯔꯦ ꯑꯗꯨꯁꯨ ꯅꯠꯇꯦ ꯈꯔꯁꯨ ꯈꯔꯁꯨ ꯈꯣꯡꯊꯥꯡ ꯈꯔꯁꯨ ꯆꯪꯁꯤꯟꯕ ꯍꯧꯔꯨꯔꯕ ꯃꯤ ꯑꯗꯨꯗꯨꯒ ꯍꯠꯇꯣꯔꯛꯄꯁꯨ ꯉꯝꯗꯕ ꯃꯤꯒꯤꯗꯤ ꯌꯥꯝ ꯋꯥꯍꯜꯂꯦꯕ ꯁꯤꯒꯤ ꯊꯕꯛꯁꯦ
ꯍ ꯌꯨꯝꯗꯒ ꯂꯩ ꯂꯩꯒꯟꯗꯕꯒꯤ ꯃꯤ ꯑꯗꯨꯒꯨꯝꯕ ꯀꯩ ꯍꯥꯏꯅꯤ ꯌꯨꯝꯗ ꯂꯩꯖꯗꯕ ꯃꯤꯗ ꯌꯥꯝ ꯋꯥꯍꯟꯕ ꯍꯥꯏꯇꯥꯔꯦ ꯑꯗꯨꯒꯤ ꯀꯟꯗꯤꯁꯟꯗꯣ ꯑꯩꯁꯦ ꯅꯨꯡꯉꯥꯏꯖꯗꯕ ꯍꯥꯏꯇꯥꯔꯦ ꯀꯣ ꯑꯁ ꯌꯥꯝ ꯄꯥꯝꯖꯗꯦꯗ ꯑꯩꯁꯨꯃ ꯍꯥꯏꯁꯤꯗꯤꯦ
ꯑꯗꯨꯒꯨꯝꯕ ꯊꯕ ꯑꯗꯨꯗꯤ ꯀꯂꯥꯒꯨꯝꯕꯤ ꯑꯝꯇꯅꯁꯨ ꯅꯨꯡꯉꯥꯏꯔꯣꯏꯕ ꯁꯤꯒꯤ ꯊꯕꯛꯁꯤꯗꯤ ꯍꯥꯏꯗꯤ ꯃꯤꯑꯣꯏꯕꯁꯤꯡꯁꯦ ꯀꯅꯥꯝꯇ ꯅꯨꯡꯉꯥꯏꯒꯗꯕ ꯅꯠꯇꯦꯕ ꯁꯤꯒꯤ ꯊꯕꯛꯁꯤꯗꯤ ꯅꯨꯡꯉꯥꯏꯅ ꯍꯤꯡꯕ ꯄꯥꯝꯃꯤ ꯑꯗꯒꯤ ꯅꯨꯡꯉꯥꯏꯅ ꯂꯩꯕ ꯄꯥꯝꯃꯤ ꯄꯥꯝꯅꯕ ꯅꯠꯇꯦ ꯑꯋꯥꯕꯁꯤꯗꯤ ꯍꯣꯏ ꯅꯣꯡ ꯐꯥꯗꯣꯛ ꯋꯥꯕꯗꯨꯗꯤ ꯑꯩꯈꯣꯏꯁꯨ ꯍꯥꯏꯔꯣꯏꯗꯅ ꯑꯗꯣ ꯅꯨꯡꯉꯥꯏꯔꯒ ꯁꯨꯝ ꯂꯩꯒꯦ ꯍꯥꯏꯕꯕꯨꯗꯤ ꯅꯠꯇꯦ ꯈꯔꯁꯨ ꯋꯥꯒꯗꯅꯤ ꯑꯗꯨꯏꯁꯨ ꯀꯥ ꯑꯃ ꯍꯦꯟꯖꯜꯂꯛꯑꯒꯗꯤ ꯑꯩꯈꯣꯏꯗ ꯅꯨꯡꯉꯥꯏꯇꯕ ꯅꯨꯡꯉꯥꯏ ꯇꯦꯕ ꯍꯩꯅꯗꯦꯕ